ꯑꯥ
ꯅꯨꯡꯉꯥꯏꯔꯤꯕꯣ
ꯌꯥꯝ ꯅꯨꯡꯉꯥꯏꯔꯤꯌꯦ ꯆꯥꯔꯕꯣ
ꯆꯥꯔꯦ ꯍꯧꯖꯤꯛꯇꯤ
ꯀꯥꯏꯗ ꯂꯩꯕ
ꯌꯨꯝꯗ ꯂꯩꯌꯦ ꯅꯪꯗꯤ ꯍꯣꯁꯇꯦꯜꯗ
ꯑꯩꯔꯣ
ꯎꯝ
ꯑꯗꯨꯅꯦ ꯃꯐꯝ ꯍꯣꯡꯗ꯭ꯔꯤꯗ ꯈꯥꯔ ꯂꯩꯔꯗꯤ ꯍꯣꯡꯔꯛꯄ ꯌꯥꯏ ꯍꯧꯖꯤꯛ ꯀꯤꯗꯤꯁꯤꯗ ꯂꯩꯔꯤ
ꯅꯣꯏ ꯑꯦꯛꯖꯥꯝ ꯂꯣꯏꯈ꯭ꯔꯕ ꯅꯠꯇ꯭ꯔꯣ
ꯂꯣꯏ ꯂꯣꯏꯔꯦ ꯂꯣꯏꯕꯗꯤ ꯑꯩꯅ ꯑꯗꯨꯝ ꯂꯩꯊꯥꯕꯀꯣ
ꯑꯗꯨꯝ ꯌꯥꯕ꯭ꯔꯥ ꯅꯣꯏ ꯑꯗꯨꯝ ꯂꯩꯕꯗꯣ
ꯑꯦ ꯀꯩꯅꯣ ꯑꯩꯈꯣꯏ ꯖꯨꯂꯥꯏ ꯐꯥꯎꯗꯤ ꯑꯗꯨꯝ ꯂꯩꯕ ꯌꯥꯔꯦ ꯇꯣ ꯎꯝ ꯖꯨꯅꯤꯌꯔ ꯍꯣꯏ ꯂꯥꯛꯇ꯭ꯔꯤꯃ ꯃꯇꯝ ꯗꯣ ꯑꯗꯨꯐꯥꯎꯗꯤ ꯂꯩꯈꯤꯕ ꯌꯥꯔꯦ ꯍꯥꯏꯕꯅꯦ
ꯅꯨꯡꯉꯥꯏ ꯏꯀꯣ ꯅꯣꯏꯗꯤ
ꯅꯪ ꯃꯥꯔ ꯂꯩꯕ ꯇꯥꯕ ꯑꯗꯨꯗꯤ
ꯑꯗꯨ ꯀꯩꯅꯣꯅꯤ ꯅꯣꯏ ꯑꯦꯛꯖꯥꯝꯗꯣ ꯀꯔꯝ ꯀꯥꯟꯗ ꯅꯣꯏꯒꯤ ꯔꯤꯖꯜ ꯍꯥꯏꯗꯣꯛ ꯀꯔꯤ ꯔ
ꯈꯪꯗꯦ ꯑꯗꯨꯒꯤꯗꯤ ꯖꯨꯂꯥꯏ ꯑꯗꯥꯏ ꯇꯥꯒꯦꯔ ꯇꯥꯔꯣꯏꯔ ꯅꯣꯏꯒꯤꯗꯤ
ꯑꯈꯣꯏ ꯑꯦꯛꯖꯥꯝ ꯍꯧꯗ꯭ꯔꯤꯍꯦ
ꯑꯥꯏꯁ
ꯗꯤ ꯑꯦꯝ ꯌꯨ ꯍꯥꯏꯁꯤꯅꯤ
ꯏꯁ ꯊꯞꯇꯤ ꯊꯥꯞꯄꯅꯦ ꯀꯣ ꯑꯈꯣꯏ ꯃꯇꯝꯗꯁꯨ ꯗꯨꯝ ꯇꯧꯕꯅꯤ ꯀꯩꯅꯣ ꯋꯥꯅ ꯆꯞꯄꯅꯥꯔꯅꯤ
ꯅꯨꯡꯉꯥꯏꯕ꯭ꯔꯥ ꯅꯣꯏ ꯑꯦꯛꯖꯥꯝ ꯅꯪ ꯑꯦꯛꯖꯥꯝꯗꯤ ꯀꯃꯥꯏꯅ ꯇꯧꯔꯦ ꯅꯨꯡꯉꯥꯏꯔꯝꯅꯤ ꯅꯪꯗꯤ
ꯍꯥ ꯑꯗꯨꯝ ꯊꯥꯈ꯭ꯔꯦ
ꯐꯥꯔꯁ ꯀ꯭ꯂꯥꯁꯇ ꯊꯣꯛꯇꯣꯏꯅꯤꯀꯣ ꯃꯤꯗꯤ
ꯎꯝ ꯐꯅꯤ ꯁꯣꯏꯗ꯭ꯔꯕꯅꯦ
ꯐꯥꯔ꯭ꯁ ꯁꯦꯀꯦꯟ ꯊꯥꯔꯠꯁꯨ ꯑꯗꯨꯝ ꯅꯨꯡꯉꯥꯏꯕ ꯅꯠꯇ꯭ꯔꯣ
ꯍꯥꯏ ꯍꯥ ꯈꯪꯗ꯭ꯔꯦꯅꯦ ꯇꯧꯔꯤꯁꯦ ꯍꯧꯖꯤꯛ ꯐꯥꯎꯗꯤ ꯅꯨꯡꯉꯥꯏꯔꯦ ꯍꯦ ꯃꯊꯪꯒꯤ ꯄ꯭ꯂꯥꯟꯗꯅꯦ ꯆꯥꯛꯏꯁꯦ ꯍꯧꯖꯤꯛ ꯒ꯭ꯌꯥꯟ ꯇꯥꯗ꯭ꯔꯤꯁꯦ
ꯅꯪ ꯐꯥꯔꯁ ꯁꯦꯀꯦꯟ ꯊꯥꯔꯗꯤ ꯑꯗꯨꯝ ꯎꯝ ꯍꯞ ꯆꯠꯂꯒꯦ ꯈꯨꯟ ꯌꯨꯝ ꯇꯥꯃꯦꯡꯂꯣꯡ
ꯍꯥꯏꯗꯤ
ꯇꯃꯦꯡꯂꯣꯡꯗ ꯍꯦꯛ ꯑꯦꯛꯖꯥꯝ ꯂꯣꯏꯕ ꯀꯥꯟꯗ ꯍꯦꯛ ꯑꯦꯛ ꯖꯥꯝ ꯂꯣꯏꯕ ꯀꯥꯟꯗ ꯍꯧꯖꯤꯛ ꯍꯧꯖꯤꯛꯇꯤ ꯂꯩꯔꯤꯌꯦ ꯁꯤ ꯏꯝꯐꯥꯜꯗ
ꯑꯩꯅ ꯍꯥꯏꯗꯤ ꯅꯪ ꯑꯞ ꯗꯥꯎꯟ ꯇꯧꯕ ꯅꯨꯡꯉꯥꯏꯒꯦꯔꯣ
ꯀꯔꯤ ꯍꯥꯏꯕꯗꯤ
ꯑꯥ ꯁꯤꯗ ꯀꯨꯝꯀꯥꯟꯗ ꯍꯣꯏ ꯒꯥꯔꯤ ꯐꯖꯅ ꯆꯠꯇꯕꯅꯤꯅ ꯍꯥꯏꯕ ꯋꯥꯅꯤꯗ
ꯅꯠꯇꯦ ꯑꯩ ꯑꯦꯛꯖꯥꯝ ꯍꯦꯛ ꯂꯣꯏꯕ ꯀꯥꯟꯗꯗꯤ ꯀꯩꯝ ꯇꯧꯔꯦ ꯈꯜꯂꯤꯅꯦ ꯑꯩꯗꯤ ꯈꯣꯏ ꯑꯦꯛꯖꯥꯝ ꯇꯧꯗ꯭ꯔꯤꯅ ꯍꯧꯖꯤꯛꯇꯤ ꯍꯜꯂꯛꯄꯗꯤ ꯏꯁ ꯈꯪꯗꯦꯗ ꯍꯧꯖꯤꯛ ꯒꯣꯝꯐꯤꯁ ꯄꯨꯔꯥ ꯒꯣꯝꯐꯤꯁ ꯖꯣꯟꯗ ꯂꯩꯔꯤ ꯑꯩꯒꯤ ꯄꯨꯔꯥ ꯌꯥꯗꯕ ꯉꯥꯛꯇ ꯀꯥꯏꯗ
ꯄꯥꯎꯗꯥꯔꯗ ꯍꯣꯏ
ꯊꯕꯛ ꯊꯕꯤꯌꯣ ꯑꯩꯁꯨ
ꯀꯩ ꯀꯩꯒꯨꯝꯕ ꯇꯧꯅꯤꯡꯉꯤꯅꯣ ꯀꯥꯏ
ꯅꯣꯏꯗꯤ ꯊꯕꯛ ꯇꯧꯕ ꯅꯠꯇ꯭ꯔꯣ
ꯑꯩ ꯇꯧꯗꯦ ꯂꯩ ꯀꯔꯤ ꯃꯄꯥꯝꯕ꯭ꯔꯥꯅꯦ
ꯕꯦꯀꯔꯤ
ꯅ
ꯑ ꯑꯩ ꯀꯝ ꯄꯥꯝꯗꯦꯗ
ꯑꯗꯣ ꯑꯩ ꯁꯤ ꯊꯕꯛꯁ ꯇꯥꯎꯅꯤꯡꯗꯦ ꯑꯁ ꯇꯜꯂꯦ
ꯄꯥꯔꯠ ꯇꯥꯏꯝꯒꯨꯝꯕ ꯇꯧꯗꯤ ꯇꯧꯅꯤꯡꯗꯕ
ꯍꯥꯏꯗꯤ ꯀꯩꯅꯣ ꯑꯣꯏꯔꯁꯨ ꯈꯔ ꯅꯨꯡꯉꯥꯏꯔꯗꯤ ꯌꯥꯏꯕ ꯅꯠꯇ꯭ꯔꯗꯤ ꯇꯛꯂꯦ
ꯑꯗꯨꯅꯤ
ꯌꯦꯁ ꯈꯪꯗꯦꯗ ꯍꯥꯏꯅꯤꯡꯗꯦꯗ ꯇꯜꯕꯗ ꯑꯗꯨꯒꯤ ꯊꯥꯎꯃꯤ
ꯑꯗꯨ ꯅꯪ ꯅꯪ ꯀꯃꯥꯏ ꯇꯧꯅꯤ ꯈꯜꯂꯤ ꯑꯗꯨ ꯍꯦꯛ ꯃꯁꯇꯔ ꯂꯣꯏꯕ ꯀꯥꯟꯗ ꯃꯥꯄꯥꯟ ꯊꯣꯛ ꯀꯦ ꯍꯥꯏꯔꯣ
ꯆꯠꯀꯦ ꯈꯜꯂꯝꯕꯅꯦ ꯑꯗꯣ ꯆꯠꯂꯔꯣꯏꯒꯦ ꯑꯩ ꯂꯩꯔꯅꯤ ꯑꯃꯨꯀ
ꯀꯩꯗ ꯂꯩꯗꯣꯏꯕ
ꯑꯁꯤꯅꯦ ꯑꯗꯨꯝ ꯂꯩꯗꯣꯢꯅꯦ ꯅꯣꯢ ꯃꯅꯥꯛꯇꯁꯨ ꯑꯗꯣ ꯂꯥꯛꯑꯣ ꯍꯥꯏꯕꯗꯤ ꯑꯩꯅ ꯂꯥꯛꯅꯤꯡꯗꯕ ꯑꯏꯁ ꯅꯣꯏ ꯈꯪꯅꯕ ꯑꯃ ꯆꯦꯠ ꯇꯧꯕ ꯌꯥꯕ ꯃꯤ ꯂꯩꯒꯦꯔꯣ
ꯈꯪꯗꯦ ꯑꯩꯗꯤ
ꯌꯨꯝꯒꯤ ꯆꯦꯞꯁꯦ ꯃꯄꯥꯟꯗ ꯑꯃꯨꯛꯀ ꯆꯠꯀꯅꯤ ꯍꯥꯏꯅꯦ ꯅꯦꯛꯁ ꯃꯥꯂꯩ ꯑꯃꯨꯀ ꯊꯥꯗꯣꯛꯑꯅꯤ ꯍꯥꯏ ꯃꯥ ꯃꯥꯒꯤ ꯈꯨꯠꯁꯦ ꯌꯥꯝ ꯍꯥꯎꯕꯅꯦ ꯀꯁꯇꯃꯔ ꯌꯥꯝ ꯂꯥꯛꯄꯅꯦ ꯃꯥꯒꯤ ꯈꯨꯠꯁꯦ
ꯑꯥ ꯑꯗꯨ ꯀꯔꯤꯒꯤꯔꯥ ꯃꯥꯗꯤ ꯅꯨꯡꯉꯥꯏꯇꯕꯖꯔꯥ
ꯈꯪꯗꯦ ꯀꯔꯤ ꯔꯥꯗ ꯑ ꯍꯥꯏꯗꯤ ꯑꯗꯨꯗꯤ ꯃꯆꯥ ꯑꯣꯏꯅꯤꯅ ꯃꯥꯗꯤ ꯆꯥꯎꯕꯗ ꯂꯩꯅꯤꯡꯕ ꯃꯥꯜꯂꯦ
ꯑꯣ ꯑꯣ ꯑꯣ
ꯑꯗꯨꯅꯦ ꯍꯥꯏꯗꯤ ꯗꯨꯀꯥꯟ ꯑꯆꯧꯎꯕꯗꯣ ꯑ ꯑꯗꯨꯒꯨꯝꯕꯗ ꯂꯩꯅꯤꯡꯕ ꯃꯥꯜꯂꯦꯕ ꯑꯗꯨ ꯗꯨꯀꯥꯟ ꯌꯥꯝ ꯆꯥꯎꯗꯕꯅꯤꯅ
ꯎꯝ ꯑꯩꯗꯤ ꯁꯤꯒꯨꯝꯕ ꯈꯪꯅꯕ ꯈꯪꯅꯕ ꯃꯤ ꯀꯩꯝꯇ ꯂꯩꯇꯦ ꯁꯤꯒꯨꯝꯕꯗ
ꯑꯗꯨꯗꯏꯗꯨꯁꯨ ꯆꯠꯀꯅꯤ ꯍꯥꯏꯅ ꯑꯁ ꯌꯥꯝ ꯑꯌꯦꯛꯄ ꯌꯥꯝ ꯅꯣꯛꯅꯤꯡꯕꯖꯥꯠꯅꯤ ꯑ ꯇꯃ ꯂꯑꯣ ꯑꯗꯨꯗ ꯂꯩꯁꯦ ꯍꯥꯢ ꯑꯗ ꯑꯩꯗꯤ ꯇꯟꯕꯀꯣ ꯇꯁꯦꯡꯅ ꯍꯥꯏꯕꯗ
ꯆꯠꯔꯣꯢꯒ
ꯇꯪꯕ ꯉꯥꯢ ꯍꯨꯖꯤꯛ ꯐꯥꯎꯗꯤ ꯑꯩ ꯇꯜꯂꯦꯕ ꯑꯗꯨ ꯁꯦꯡꯅ ꯍꯥꯢꯕꯗ ꯑꯥꯢ ꯍꯥꯢꯒꯠꯂꯛꯑꯣ ꯑꯃꯨꯀ ꯍꯥꯢꯕꯅꯦ ꯑꯗꯣ ꯇꯜꯂꯦ ꯇꯜ ꯇꯜꯂꯦ ꯑꯩꯁꯨ ꯍꯥꯢꯅꯤꯡꯗ꯭ꯔꯕ ꯃꯤ ꯀꯥꯅꯥꯝꯇꯅ ꯇꯜꯂꯦ ꯍꯥ ꯏꯃꯨꯡꯒꯤ ꯑꯣꯏꯕꯅꯤꯅꯀꯣ ꯍꯥꯢꯅ ꯍꯥꯢꯔꯛꯑꯦ ꯑꯗꯨꯗꯨꯒꯤ ꯑꯗꯨ ꯍꯦ ꯑꯩꯁꯨ ꯑꯗꯨ ꯍꯥꯏ ꯅꯨꯡꯉꯥꯏꯇ꯭ꯔꯕ ꯀꯩꯁꯨ ꯍꯥꯏꯗꯕꯅꯦ ꯐꯣꯟ ꯑꯃ ꯈꯛ ꯇꯧꯔꯛꯑꯅꯤ ꯍꯥꯏ ꯇꯧꯔꯛꯇꯕ ꯑꯩ ꯇꯧꯔ ꯀꯦ ꯇꯧꯔꯛ ꯀꯦ ꯃꯣꯏ ꯇꯧꯔꯛꯑꯣ ꯍꯥꯏꯔꯛꯑꯣ ꯍꯥꯏꯕꯅꯦꯕ ꯑꯩꯁꯦ ꯍꯥꯏꯗꯤ ꯈꯨꯗꯛꯇ ꯎꯝ ꯇꯜꯂꯦ ꯍꯥꯏꯕꯁꯨ ꯐꯔꯛ ꯇꯥꯕꯀꯣ ꯑꯗꯨꯗꯨꯅ ꯍꯥꯏꯅꯤꯡꯗꯕ ꯍꯥꯏꯗꯤ ꯇꯥꯕꯗ ꯑꯃꯛ ꯅꯨꯡꯉꯥꯏꯔꯣꯏꯗꯕ ꯍꯥꯏꯗꯤ ꯑꯇꯣꯞꯄ ꯑꯔꯞꯄ ꯑꯣꯏꯗꯤ ꯌꯥꯕ ꯏꯃꯨꯡ ꯅꯨꯡꯒꯤ ꯃꯤ ꯑꯣꯏꯕꯅ ꯑꯃꯨꯛꯀ ꯅꯨꯡꯉꯥꯏꯇꯕꯗꯣ ꯑꯗꯒꯤ ꯍꯣꯏꯁꯨ ꯍꯥꯏꯗꯦ ꯇꯧꯑꯣꯏꯁꯨ ꯍꯥꯏꯗꯦ ꯑꯗꯨꯝ ꯑꯩ ꯂꯩꯍꯧꯅꯤ
ꯑꯗꯨꯅ ꯅꯪꯅ ꯍꯟꯗꯛ ꯅꯦꯠ ꯊꯥꯕ꯭ꯔꯥ
ꯊꯥꯗꯦ ꯅꯪ ꯊꯥꯕ꯭ꯔꯣ
ꯌꯥꯔꯦ ꯂꯥꯏꯔꯤꯛ ꯄꯥꯗꯕꯤ ꯊꯥꯅꯤꯡꯗ꯭ꯔꯦ
ꯁꯦꯃꯦꯁꯇꯔꯒꯤ ꯐꯥꯎ ꯄꯥꯗꯦꯗꯅ ꯈꯪꯉꯤꯗꯅ ꯅꯣꯏ ꯑꯩ ꯕꯨꯗꯤ
ꯑꯗꯨꯒ ꯀꯔꯝꯃꯥꯏꯅꯀꯣ
ꯅꯣꯏꯗꯤ ꯈꯔꯗꯤ ꯐꯔꯦ ꯈꯔ ꯀꯤꯕ ꯂꯩꯕ ꯅꯣꯏ ꯑꯩꯉꯣꯟꯗꯗꯤ ꯈꯔ ꯀꯤꯕ ꯂꯩꯌꯦꯕ ꯑꯩꯉꯣꯟꯗꯗꯤ ꯄꯨꯔꯥ ꯗꯦꯝꯗ ꯂꯩꯕꯒꯤꯀꯣ
ꯑꯁ ꯆꯞ ꯃꯥꯟꯅꯩ ꯑꯩꯒ ꯏꯃꯥꯟꯅꯕꯤ ꯃꯥ ꯗꯨꯝ ꯂꯩꯕꯅꯦ ꯄꯨꯔꯥ ꯗꯦꯝ ꯀꯤꯌ꯭ꯔ ꯃꯤ ꯑꯃꯅ ꯗꯨꯝ ꯂꯩꯔꯁꯨ ꯍꯥꯏꯗꯤ ꯃꯤꯅ ꯊꯕꯛ ꯇꯧ ꯑꯣꯏꯔꯁꯨ ꯆꯥꯛ ꯆꯥꯕ ꯂꯩꯇꯕꯗꯣ ꯑꯗꯨꯗ ꯂꯩꯕꯒꯤ ꯍꯤꯟꯃꯟꯗꯅ ꯗꯦꯝ ꯑꯣꯏꯃꯟꯗꯅ ꯌꯥꯗ꯭ꯔꯤꯅꯦ ꯇꯧꯔꯤꯁꯦ
ꯑꯩꯁꯨꯅꯦ ꯅꯍꯥꯟ ꯑꯦꯛꯖꯥꯝꯗꯁꯨ ꯑꯗꯨꯃꯥꯏꯅ ꯇꯧꯅꯤ ꯍꯌꯦꯡꯒꯨꯝꯕ ꯑꯦꯛꯖꯥꯝꯅꯤ ꯍꯥꯏꯕ ꯀꯥꯟꯗ ꯍꯦꯛ ꯉꯁꯤꯗ ꯏꯝꯐꯥꯜ ꯌꯧꯔꯛꯄ ꯑꯁꯤꯗꯣ ꯄꯣꯡꯗꯣ ꯊꯦꯡꯃꯟꯕꯒꯤ
ꯊꯕꯛ
ꯄꯦꯠ ꯑꯥ ꯄꯨꯡ ꯑꯦꯠ ꯋꯥꯏꯗ ꯌꯨꯝ ꯌꯧꯕꯗꯣ ꯑꯗꯨ ꯍꯦꯛ ꯔꯒ ꯆꯥꯛ ꯆꯥꯊꯣꯔꯦ ꯑꯗꯣ ꯋꯥꯔꯦ ꯄꯣꯊꯥꯔꯦ ꯂꯥꯏꯔꯤꯛ ꯄꯥꯗꯦ ꯑꯗꯣ ꯑꯌꯨꯛꯇ ꯑꯦꯛꯖꯥꯝ ꯀꯃꯥꯏꯅ ꯊꯥꯕ꯭ꯔꯥ ꯈꯪꯗꯦ ꯑꯩꯁꯨꯁꯨ
ꯆꯞ ꯃꯥꯟꯅꯩꯗ ꯈꯤꯇꯪ ꯇꯣꯉꯥꯜꯂꯤꯖꯦ
ꯈꯤꯇꯪ ꯅꯣꯏꯗꯤ ꯄꯥꯗ꯭ꯔꯗꯤ ꯌꯥꯗꯕꯒꯤꯅꯤꯀꯣ ꯅꯣꯏꯗꯤ ꯈꯔꯗꯤ ꯄꯥꯗꯤ
ꯎꯄꯥꯏ ꯂꯩꯇꯕꯒꯤꯀꯣ ꯁꯤꯁꯇꯝ ꯃꯈꯥ ꯁꯤꯁꯇꯦꯝ ꯐꯣꯂꯣ ꯇꯧꯕ ꯍꯥꯏ ꯇꯔꯦ ꯋꯥꯔꯤꯗꯣ ꯁꯝꯅ ꯍꯥꯏꯕꯗ
ꯂꯩꯔꯤꯛ ꯍꯥꯏꯁꯦ ꯀꯔꯤꯔ ꯍꯥꯏꯔꯒ ꯂꯩꯔꯤ ꯑꯩꯈꯣꯏꯗꯤ ꯍꯤ ꯍꯤ
ꯃꯃꯤꯡꯒꯤ ꯉꯥꯛꯇ ꯇꯧꯔꯤꯕꯗꯣ ꯑꯗꯨꯒꯤꯅꯦ
ꯄꯥꯝꯗꯤ ꯄꯥꯝꯃꯨꯏꯗ ꯃꯇꯝ ꯃꯥꯡꯍꯟꯕꯗ ꯑꯩꯈꯣꯏꯁꯦ
ꯆꯍꯤꯅꯤ ꯃꯥꯡꯍꯜꯂꯤꯅꯦꯍꯦ ꯈꯣꯏ ꯁꯤ ꯇꯧꯔꯤꯁꯦ
ꯊꯥꯁꯨ ꯅꯠꯇꯦ ꯅꯨꯃꯤꯠꯁꯨ ꯅꯠꯇꯦ ꯑꯩꯈꯣꯏꯅ ꯃꯥꯡꯍꯥꯜꯂꯤꯁꯦ ꯆꯍꯤꯅꯤ
ꯆꯍꯤ ꯑꯅꯤ ꯀꯣ ꯆꯨꯞꯅ ꯂꯥꯏꯔꯤꯛ ꯄꯥꯔ ꯃꯤ ꯑꯣꯏꯔꯣ ꯌꯥꯕꯅꯤ ꯅ
ꯄꯝꯃꯨꯗꯔ
ꯍꯣꯏ ꯀꯣꯟꯁꯦꯟꯇ꯭ꯔꯦꯁꯟꯗꯨ ꯌꯥꯝ ꯆꯪꯗꯕꯅꯦ ꯑꯩꯗꯤ
ꯕꯣꯔꯤꯡ ꯆꯨꯏ ꯑꯁ ꯑꯌꯥꯝꯕ ꯄꯩꯁꯥꯗꯤ ꯊꯤꯅ ꯃꯥꯡꯍꯜꯂꯦ ꯇꯧꯔꯤ ꯊꯕꯛ ꯁꯤꯡꯁꯦ ꯑꯩꯁꯦ ꯑꯗꯨꯒ ꯁꯤꯗ ꯂꯩꯖꯦ ꯃꯇꯝ ꯊꯤꯅ ꯃꯥꯡꯍꯜꯂꯦ ꯑꯩꯗꯤ ꯍꯥꯏ ꯋꯥꯅꯦ ꯄꯨꯔꯥ ꯍꯥꯏꯗꯤ ꯂꯩꯅ ꯄꯨꯔꯥ ꯐ꯭ꯔꯤ ꯊꯥꯗꯣꯛꯄꯅꯤꯅꯀꯣ ꯁꯤꯗꯤ
ꯎꯝ
ꯄꯨꯔꯥ ꯃꯇꯝ ꯃꯥꯡꯍꯟꯕꯅꯦ ꯄꯥꯅꯤꯡ ꯃꯇꯝ ꯄꯥꯕ ꯄꯥꯅꯤꯡꯗ꯭ꯔꯥ ꯑꯌꯥꯝꯕ ꯐꯣꯟꯗ ꯌꯦꯡꯉ ꯂꯩꯌꯦꯕ
ꯑꯩꯁꯨꯅꯦ ꯐꯣꯟꯗ ꯇ꯭ꯋꯦꯟꯇꯤ ꯐꯣꯔ ꯁꯥꯟꯅꯁꯦ
ꯇꯝꯗꯤ ꯊꯤꯅ ꯃꯥꯥꯡꯍꯟꯕꯖꯥꯠꯅꯤ ꯁꯤ ꯂꯩꯕꯖꯨ ꯃꯤꯅꯗꯤ ꯁꯣꯝꯅ ꯄꯥꯝꯃꯤꯒ ꯈꯜꯂꯝꯅꯤ ꯈꯣꯏꯅꯗꯤ ꯂꯣꯏꯔꯦ
ꯑꯗꯨ ꯑꯣꯏꯔꯁꯨ ꯐꯔꯁ ꯍꯧꯔꯗꯤ ꯌꯥꯔꯦ ꯑꯗꯨꯅ ꯅꯪꯒꯤꯗꯤ ꯐꯥꯔꯁ ꯍꯣꯔꯗꯤ ꯑꯗꯨꯝ ꯌꯥꯏ ꯑꯁꯤ ꯅꯨꯄꯤꯗꯤ ꯑꯗꯨꯝ ꯌꯥꯗꯤ ꯌꯥꯖꯥꯠꯅꯤꯀꯣꯅ ꯑꯗꯨꯝ ꯈꯜꯂꯅꯤ ꯈꯣꯏꯅꯤ ꯍꯧꯖꯤꯛꯁꯦ ꯀꯥꯏꯗ ꯄꯥꯏꯗꯣꯏꯅꯣ ꯍꯥꯏꯕ ꯑꯩꯈꯣꯏꯒꯤ ꯃꯥꯔꯛꯁꯤꯠꯇꯣ
ꯆꯥꯅꯤꯉꯥꯏ ꯅꯠꯇꯦ ꯑꯗꯨꯅ ꯀꯥꯏꯁꯨ ꯇꯧ ꯌꯥꯄꯣꯠ ꯌꯥꯗꯦ ꯁꯤꯖꯤꯟꯅꯗꯤ ꯗꯔꯀꯥꯔ ꯂꯩꯔꯝꯕ ꯌꯥꯏꯀꯣ ꯑꯈꯣꯏꯗꯤ ꯑꯗꯨꯒꯤ ꯇꯥꯔꯒꯦꯠ ꯑꯃꯇ ꯇꯧꯗꯦ ꯇꯁꯦꯡꯅ ꯍꯥꯏꯕꯗ
ꯑꯗꯨ ꯅꯣꯏ ꯆꯦ ꯆꯦꯗꯤ
ꯀꯜꯂꯤꯕ ꯑꯃ ꯀꯅꯥꯔꯥ
ꯅꯪꯒꯤꯖꯦ ꯍꯣꯏ ꯂꯩꯃꯤꯟꯅꯕꯗꯣ ꯎꯝ ꯇꯥꯟ ꯇꯝꯃꯩ ꯅꯣꯏ ꯂꯩꯃꯤꯟꯅꯕꯗꯣ ꯃꯥꯗꯤ ꯊꯕꯛ ꯇꯣꯛꯈ꯭ꯔꯕ
ꯃꯥ ꯗꯨꯗ ꯇꯣꯛꯈ꯭ꯔꯦ ꯑꯗꯨ ꯅꯍꯥꯟꯒꯤꯗꯣ ꯑꯗꯨ ꯀꯩꯅꯣ ꯇꯧ ꯇꯣꯡꯈ꯭ꯔꯦ ꯑꯗꯨꯒ ꯀꯩꯅꯣꯅ ꯂꯩ ꯎꯈ꯭ꯔꯨꯜꯗ ꯂꯩꯌꯦ ꯑꯗꯨꯗꯣ ꯎꯈꯨꯟꯗ ꯎꯈꯨꯟꯗ ꯑꯣꯏꯅ ꯑꯣꯖꯥ ꯊꯧꯔꯒ ꯂꯩꯕꯅꯦ ꯃꯥꯗꯤ
ꯅꯨꯡꯉꯥꯏꯔꯦ ꯑꯣꯖꯥꯅ ꯀꯌꯥ ꯈ꯭ꯋꯥꯏꯗꯒꯤ ꯅꯨꯡꯉꯥꯏꯔꯅꯤ ꯇꯦꯟꯁꯟꯁꯨ ꯂꯩꯇꯦ ꯀꯣ
ꯇꯦꯟꯁꯟ ꯂꯩꯇꯦ ꯑꯣꯖꯥ ꯇꯧꯕꯅ ꯄꯪꯅꯨꯡ ꯅꯨꯡꯉꯥꯏ ꯇꯤꯞꯁ ꯐꯪꯉꯦ ꯍꯥꯏꯕ ꯉꯥꯛ ꯑꯗꯣ ꯇꯤꯞꯁ ꯐꯪꯕꯒ ꯆꯞ ꯃꯥꯟꯅꯩ ꯇ꯭ꯋꯨꯁꯟ ꯂꯧꯕꯗꯀꯣ ꯇ꯭ꯋꯨꯁꯟ ꯂꯥꯎꯕꯅꯤꯅ ꯍꯥꯏꯗꯤ ꯃꯟꯂꯤ ꯏꯟꯀꯝꯁꯦ ꯗꯨꯝ ꯈꯤꯇꯪ ꯑꯦꯛꯁꯇ꯭ꯔꯥ ꯂꯥꯛꯑꯦꯕ
ꯑꯗꯨꯅꯦ ꯁꯤ ꯋꯥꯕꯁꯨ ꯈꯔ ꯑꯇꯣꯞꯄ ꯉꯣꯟꯗꯗꯤ ꯗꯨꯝ ꯅꯨꯡꯉꯥꯏꯔꯅꯤ ꯌꯥꯝ ꯋꯥꯕꯁꯨ ꯅꯠꯇꯦꯗꯅ
ꯈꯨꯟꯒꯤ ꯂꯦꯚꯦꯜꯗ ꯃꯣꯏ ꯅꯨꯡꯉꯥꯏꯕ ꯑꯃ ꯍꯥꯏꯌꯨꯔꯥ ꯄ꯭ꯔꯥꯏꯃꯔꯤ ꯂꯦꯚꯦꯜꯗ ꯑꯣꯏꯔ ꯌꯦ ꯍꯥꯏꯗꯤ ꯇꯥꯏꯃꯤꯡꯁꯦ ꯑꯦꯠ ꯅꯥꯏꯟꯗꯒꯤ ꯆꯠꯂꯦꯗꯅ ꯑꯦꯠ ꯊꯥꯔꯇꯤ ꯍꯥꯏꯔꯁꯦ ꯋꯥꯔꯤꯗꯀꯣ ꯑꯦꯠ ꯊꯥꯔꯇꯤ ꯅꯥꯏꯟ ꯋꯥꯟ ꯑꯗꯥꯏꯗ ꯁꯨꯇꯤ ꯑꯣꯏꯌꯦꯕ ꯑꯗꯨ ꯌꯥꯝ ꯊꯥꯕꯛ ꯑꯇꯣꯞꯄꯖꯨ ꯇꯧꯕ ꯌꯥꯝ ꯅꯥꯡꯕꯗꯣ ꯊꯤ ꯅꯨꯡꯉꯥꯏꯕꯖꯥꯠꯅꯤ ꯍꯥꯏꯗꯤ ꯍꯥꯏ ꯁ꯭ꯀꯨꯜ ꯂꯦꯚꯦꯜꯗꯤ ꯇꯨ ꯊ꯭ꯔꯤ ꯑꯣꯏꯔꯁꯨ ꯄ꯭ꯔꯥꯏꯃꯥꯔꯤ ꯂꯦꯚꯦꯜꯗꯤ ꯑꯗꯨꯃꯥꯏꯅ ꯇꯝꯅꯩꯌꯦꯕ ꯑꯗꯨꯒꯤ ꯁꯦꯔꯤꯗꯤ ꯑꯦꯟꯖꯣꯏ ꯇꯧꯕ ꯑꯗꯣ ꯊꯕꯛꯇꯤ ꯌꯥꯡꯕꯗꯣ ꯑꯣꯏꯕꯅꯦ
ꯑꯣꯖꯥ ꯁꯤꯡꯗꯤ ꯄ꯭ꯔꯣꯐꯦꯁꯔ ꯅꯠꯇ꯭ꯔꯗꯤ ꯑꯦꯁꯤꯁꯇꯦꯟ ꯄꯣꯐꯦꯁꯔ ꯅꯠ ꯁꯤꯒꯨꯝꯕꯗꯤ ꯗꯨꯝ ꯌꯥꯏ ꯑꯗꯨ ꯑꯣꯏꯔꯁꯨ ꯑꯣꯖꯥꯒꯤ ꯁꯦꯂꯔ ꯈꯛꯇꯗꯤꯀꯣ ꯌꯥꯝꯗꯕꯅꯦ ꯑꯦꯛꯁꯇ꯭ꯔꯥ ꯑꯦꯛꯁ ꯑꯦꯛꯁꯇ꯭ꯔꯥ ꯇꯤꯞ ꯇꯤꯞꯁ ꯍꯥꯏꯗꯣꯏꯔꯥ ꯏꯁꯟꯒꯤꯅ ꯑꯗꯨꯝ ꯁꯦꯂ꯭ꯔ ꯔꯤꯗꯒꯤ ꯍꯦꯟꯕꯅꯤ ꯃꯔ ꯃꯔꯛꯇꯗꯤꯀꯣ
ꯍꯣꯏ ꯑꯆꯧꯕ ꯍꯥꯏꯌꯦ ꯄ꯭ꯔꯣꯐꯦꯁꯔꯒꯨꯝꯕ ꯅꯠꯇ꯭ꯔꯗꯤ ꯖꯁ ꯅꯣꯔꯃꯦꯜ ꯑꯣꯖꯥꯁꯤꯡꯗꯤꯀꯣ ꯇ꯭ꯌꯨꯨꯁꯟ ꯀꯩꯀꯥ ꯂꯧꯗ꯭ꯔꯗꯤ ꯄꯩꯁꯥꯖꯦ ꯇꯨꯏꯁꯟ ꯀꯩꯀꯥꯅ ꯁꯦꯂꯔꯤꯗꯒꯤ ꯍꯦꯟꯅ ꯇꯥꯟꯕꯅꯦꯕ
ꯑꯩꯁꯨ ꯇ꯭ꯌꯨꯁꯟꯁꯨ ꯂꯧꯕ ꯁꯨꯛ ꯍꯥꯏ ꯍꯥꯏꯔꯔꯣꯏ ꯑꯩꯒꯤ ꯁꯞꯖꯦꯛ ꯉꯥꯛꯇꯅꯦ ꯑꯩꯅ ꯇꯥꯛꯇꯣꯏꯁꯦ ꯑꯇꯣꯞꯄꯗꯤ ꯍꯥꯏ ꯍꯦꯔꯔꯣꯏ
ꯕꯤꯔꯥꯅꯦ ꯑꯗꯨꯅꯅꯦ ꯈꯣꯏꯅ ꯇꯧꯔꯤꯁꯦ ꯑꯗꯨꯖꯨꯖꯨ ꯁ꯭ꯄꯦꯁꯦꯜꯂꯥꯏꯁ ꯇꯕꯤ
ꯍꯤꯟꯗꯤꯗꯤ ꯄꯨꯔꯥ ꯅꯨꯞꯁ ꯆꯠ ꯂꯩꯔꯦ
ꯀꯀꯥꯒ ꯑꯥ ꯇꯥꯝꯃ ꯂꯣꯏꯔꯅꯤ
ꯀꯠ ꯑꯈꯣꯏꯁꯨ ꯍꯧꯔꯥꯁꯤꯔꯥ
ꯑꯗꯨ ꯍꯥꯏꯔ ꯀꯩꯅꯣꯅꯦ ꯍꯤꯟꯗꯤꯗꯤ ꯅꯣꯕꯦꯗꯤꯌꯥꯒꯤ ꯁ꯭ꯇꯨꯗꯦꯟꯁꯤꯡꯗꯣ ꯂꯤꯡꯕꯅꯦ
ꯍꯣꯏ ꯍꯟꯗꯛꯇꯤ ꯀꯩꯅꯣ ꯌꯨ ꯕꯤ ꯑꯦꯁ ꯁꯤꯁꯨ ꯗꯨꯝ ꯐꯥꯕ ꯃꯥꯜꯂꯦ ꯌꯨ ꯕꯤ ꯑꯦꯁꯀꯤ ꯁꯥꯇ꯭ꯔꯥꯁꯤꯡꯗꯣ ꯍꯤꯟꯗꯤꯗꯤ
ꯀꯅꯥꯒꯤ
ꯌꯨ ꯕꯤ ꯑꯦꯁ
ꯌꯨꯕꯤ ꯑꯦꯁ ꯁꯨ ꯌꯥꯕ꯭ꯔꯥ
ꯍꯣꯏ ꯑꯩꯈꯣꯏ ꯀ꯭ꯂꯥꯁ ꯋꯥꯟ ꯊ꯭ꯔꯤ ꯐꯣꯔ
ꯐꯅꯤꯀꯣ
ꯍꯣꯏ ꯍꯥꯏꯅꯤꯡꯉꯥꯏ ꯂꯩꯇ꯭ꯔꯦ ꯃꯈꯣꯏꯗꯤ
ꯑꯣꯖꯥꯗꯤ ꯌꯥꯝ ꯐꯩ ꯑꯩꯈꯣꯏꯅ ꯀꯔꯤ ꯍꯥꯏꯅꯤ ꯄ꯭ꯔꯤꯀꯦꯟꯒꯤ ꯅꯥꯝꯃ ꯁꯣꯏꯕꯅ ꯏꯁꯇꯨꯗꯦꯟꯁꯤꯡꯁꯦ ꯑꯣꯖꯥ ꯀꯤꯗꯕꯗꯣ ꯑꯣꯖꯥꯅ ꯕꯒꯤ ꯑꯦꯗꯚꯦꯟꯇꯦꯖ ꯂꯥꯎꯋꯦꯕ ꯑꯗꯨꯗ ꯑꯣꯖꯥꯁꯦ ꯏꯁꯇ꯭ꯔꯤꯛ ꯑꯣꯏ ꯐꯨꯕ ꯇꯧꯗꯕꯒꯤꯅꯦ ꯑ ꯄꯥꯋꯥ ꯍꯩꯔꯛꯄ ꯀꯥꯟꯗꯣ ꯇꯣꯈꯤꯌꯦꯕ ꯑꯩ ꯄꯔꯣꯐꯥꯏꯟꯗꯤ ꯂꯧꯗ꯭ꯔꯤꯅ ꯑꯗꯨ ꯐꯣ ꯂꯥꯎꯕ ꯉꯥꯛꯇꯅꯦꯕ ꯑꯩ ꯐꯧ ꯄꯥ ꯊꯣꯛꯑꯒ ꯑꯗꯨꯝ ꯄꯥꯕ ꯅꯨꯡꯉꯥꯏꯔꯛꯄ ꯀꯥꯟꯗꯣ ꯍꯦꯛꯇ ꯈꯪꯔꯛꯄ ꯃꯇꯝꯗ ꯀꯩꯅꯣ ꯇꯧꯗ꯭ꯔꯤꯉꯩ ꯑꯗꯨꯝ